ꯍꯧꯖꯤꯛꯇꯤ ꯋꯥꯔꯤ ꯌꯥꯝ ꯁꯥꯕ ꯅꯨꯡꯉꯥꯏꯅꯦ ꯅꯪꯒꯤ ꯀꯩꯅꯣꯗꯣ ꯅꯪꯒꯤ ꯅꯔꯣꯜꯗꯣ ꯑꯁꯨꯃꯥꯏꯅ ꯇꯧꯔꯗꯤ ꯌꯥꯝ ꯅꯪꯉꯤꯁꯨ ꯌꯥꯝ ꯀꯩꯅꯣ ꯇꯧꯅꯤ ꯑꯗꯨꯃꯥꯏꯅ ꯇꯧ ꯑꯗꯨꯃꯥꯏꯅ ꯋꯥꯔꯤ ꯁꯥꯞꯄ ꯀꯥꯟꯗ ꯑꯗꯨꯗ ꯀꯥꯞ ꯑꯗꯨꯝ ꯀꯥꯔꯒꯥꯎꯋꯦ ꯁꯥꯎꯕ ꯗꯦꯜꯂꯤ ꯇꯥꯛꯁꯨ ꯑꯗꯨꯝ ꯃꯥꯡꯍꯜꯂꯦ ꯔꯤꯖꯦꯛꯁꯨ ꯆꯠꯂꯅꯤ
ꯑꯗꯨꯅꯦ ꯑꯗꯨ ꯎꯝ ꯑꯩꯅ ꯋꯥꯔꯤ ꯐꯖꯅ ꯁꯥꯔꯦꯡꯉꯩꯗ ꯇꯠꯈ꯭ꯔꯦꯅꯦ ꯃꯤꯌꯥꯝꯕ ꯑꯍꯟꯗꯨꯅ ꯏꯆꯦꯒꯤ ꯏꯆꯦꯒꯤ ꯏꯆꯦꯗꯒꯤ ꯈꯔ ꯍꯟꯕꯅꯦꯕ
ꯑꯥ ꯃꯊꯛꯇ ꯂꯩꯕꯗꯨꯀꯣ
ꯂꯥꯁ ꯑꯥ ꯐꯥꯔꯁ ꯇꯨ ꯀꯣ ꯃꯊꯛꯀꯤ ꯀꯩꯅꯣꯗꯨ ꯏꯆꯦꯗꯒꯤ ꯍꯜꯂꯦ ꯑꯗꯨ ꯁꯦꯀꯦꯟꯗꯨꯅ ꯏꯆꯦꯗꯒꯤ ꯑꯉꯥꯡꯅꯦꯕ
ꯑꯣ ꯁꯀꯦꯟꯗꯨꯅ ꯏꯆꯦ ꯏꯆꯦꯒꯤ ꯃꯈꯥ ꯑꯣꯏꯗꯣꯏꯔꯣ
ꯍꯣꯏꯅꯣ
ꯑꯣ ꯑꯩꯗꯤ ꯏꯆꯦꯒꯤ ꯃꯊꯛ ꯏꯆꯦ ꯑꯩꯈꯣꯏ ꯂꯦꯡꯒꯥ ꯏꯆꯦꯒꯤ ꯃꯊꯛꯇ ꯑꯣꯏꯗꯣꯏꯔꯥꯅ ꯍꯂꯣ ꯃꯣꯢ ꯌꯨꯝꯂꯣꯝꯗ ꯌꯥꯝ ꯀꯩꯅꯣ ꯇꯧꯌꯦꯅ
ꯑꯉꯥꯡ ꯈꯔ ꯑꯉꯥꯡ ꯑꯣꯏꯔꯝꯒꯅꯤ ꯏꯆꯦꯗꯒꯤ ꯑꯗꯨ ꯃꯣꯏꯗꯤ ꯀꯩꯅꯣ ꯇꯧꯋꯦꯕ ꯎꯝ ꯎꯝ ꯃꯗꯨ ꯑꯗꯨꯝ ꯑꯦꯚ꯭ꯔꯤ ꯏꯌꯥꯔ ꯍꯥꯏꯕ ꯇꯥꯔꯦꯅꯦ ꯆꯍꯤ ꯑꯃ ꯑꯃꯗ ꯄꯣꯛꯄ ꯍꯣꯏ
ꯑꯥ ꯑꯥ ꯑꯗꯨꯒꯤ ꯑꯣꯢꯔꯝꯅꯤ ꯍꯣꯢ
ꯑꯗꯨ ꯑꯣꯢꯔꯗꯤ ꯍꯧꯖꯤꯛ ꯍꯧꯖꯤꯛ ꯑꯩꯈꯣꯏꯅ ꯏꯕꯥꯅꯤꯅ ꯍꯥꯏꯕꯗꯨ ꯉꯁꯥꯏ ꯍꯥꯏꯕꯗꯨ
ꯑꯥ
ꯑꯗꯨꯅ ꯎꯝ ꯑꯩꯈꯣꯏꯗꯤꯒꯤ ꯈꯔ ꯑꯍꯟꯅꯦꯕ
ꯑꯣ
ꯑꯩꯗꯒꯤ ꯈꯔ ꯑꯍꯟꯅꯦ ꯆꯍꯤ ꯑꯃ ꯑꯃꯀꯣ
ꯑꯁꯤ ꯅꯨꯄꯥꯗꯨ ꯀꯣ
ꯑꯥ ꯍꯜꯂꯒ ꯀꯩꯅꯣꯗꯨꯅ ꯑꯃꯨꯛ ꯃꯈꯥꯗꯨꯅ ꯑꯩꯒꯤ ꯃꯈꯥ ꯊꯥꯕꯅꯦꯕ ꯑꯃꯨꯛ ꯀꯣ ꯑꯩꯉꯣꯟꯗꯒꯤ ꯈꯔ ꯀꯩꯅꯣ ꯀꯩꯅꯣꯝꯃꯨ ꯇꯧꯋꯦꯕ
ꯑꯥ ꯃꯥ ꯃꯥꯒꯤ ꯃꯈꯥꯗ ꯂꯩꯕ ꯅꯨꯄꯥꯗꯣ
ꯑꯥ
ꯑꯣ ꯑꯗꯨ ꯅꯨꯄꯥꯁꯨ ꯑꯥ ꯃꯧꯗꯣ ꯀꯣꯏꯅꯔꯤ ꯃꯥꯜꯂꯦꯀꯣ
ꯍꯥ
ꯃꯧ ꯅꯨꯄꯤꯗꯣ ꯃꯧꯗꯣ ꯃꯕꯥꯅꯤ ꯀꯣꯏꯅꯥꯔꯤꯕ ꯃꯥꯜꯂꯦꯕ
ꯍꯣꯏ ꯍꯣꯏ ꯍꯣꯏ
ꯑꯗꯨ ꯅꯨꯄꯤꯗꯣ ꯃꯁꯛ ꯐꯖꯔꯕ꯭ꯔꯥ
ꯑꯁ ꯈꯡꯗꯦꯗ
ꯈꯨꯟꯗ ꯂꯥꯛꯇ꯭ꯔꯣ ꯃꯥꯗꯤ ꯈꯨꯟꯗꯣ ꯑꯗꯨꯝ ꯂꯥꯛꯇ꯭ꯔꯣ
ꯂꯥꯛꯑꯦ ꯈ꯭ꯔꯤꯁꯃꯥꯁ ꯃꯇꯝ ꯒꯨꯝꯕꯗ ꯍꯦꯛꯇ ꯂꯥꯛꯕꯅꯤ
ꯑꯣ ꯑꯩꯗꯤ ꯃꯁꯛ ꯈꯪꯗꯦꯕ ꯑꯥ ꯃꯅꯥꯎꯕꯤ ꯑꯃ ꯂꯩꯅ ꯂꯩꯁꯥꯕꯤꯗꯣ
ꯑꯧ ꯃꯅꯥꯎ ꯅꯨꯄꯤꯗꯒꯤ ꯍꯦꯟꯅ ꯊꯤꯕꯅꯤ ꯃꯅꯥꯎ ꯅꯨꯄꯤꯅ ꯐꯖꯕꯅꯦ
ꯑꯣ ꯍꯣꯏ ꯃꯅꯥꯎꯕꯤꯗꯤ ꯃꯁꯛ ꯃꯁꯛꯇꯤ ꯑꯗꯨꯝ ꯐꯖꯩꯀꯣ ꯃꯩ ꯃꯥꯏ ꯃꯥꯏꯊꯣꯡꯗꯤ
ꯑꯗꯨ ꯃꯥꯒꯤ ꯑꯗꯨ ꯅꯨꯄꯤꯗꯣ ꯏꯇ꯭ꯌꯨꯕ ꯑꯃꯁꯨ ꯍꯥꯡꯕꯅꯤꯅꯦ ꯇꯨꯕ ꯑꯃ ꯍꯥꯡꯉꯒ ꯇꯧꯅꯤ ꯍꯣꯏ ꯑꯗꯨꯝ ꯈꯪꯗꯦꯗ ꯃꯁꯛꯕꯨꯗꯤ ꯌꯥꯝ ꯊꯤꯕ ꯅꯠꯇꯦ ꯃꯌꯥꯝ ꯐꯖꯕꯗꯤ ꯅꯠꯇꯦ ꯑꯗꯨꯕꯨ ꯀꯩꯅꯣꯗꯤ ꯀꯩꯅꯣ ꯇꯧꯕ ꯃꯜꯂꯦ ꯑꯗꯨꯝ ꯅꯨꯄꯥꯒꯤ ꯅꯨꯄꯥꯅ ꯄꯥꯟꯕꯗꯤ ꯑꯃ ꯂꯩꯕ ꯃꯥꯜꯂꯦꯅ
ꯍꯣꯏ ꯑꯗꯨꯒ ꯃꯥꯗꯣ ꯔꯥꯁꯤ ꯂꯩꯕꯁꯨ ꯂꯩꯌꯦꯕꯀꯣ ꯃꯤꯗꯤ
ꯎꯝ ꯍꯣꯢ ꯑꯗꯨꯝ ꯃꯥꯒꯤ ꯈꯣꯟ ꯀꯩꯅꯣ ꯈꯨꯟꯖꯒꯨꯝꯕꯗꯤ ꯅꯨꯄꯤ ꯊꯣꯛꯂꯗꯤ ꯊꯣꯛꯄꯅꯤꯍꯦ
ꯑꯣ
ꯃꯥꯗꯤ ꯀꯩꯅꯣꯅꯤ ꯑꯉꯥꯡꯁꯨ ꯄꯣꯛꯈ꯭ꯔꯕꯅꯤꯅ ꯅꯍꯥꯟ
ꯑꯗꯨ ꯑꯗꯨ ꯃꯆꯥ ꯂꯩꯕ꯭ꯔꯣ
ꯁꯤꯈ꯭ꯔꯕꯅꯤ ꯑꯉꯥꯡ ꯄꯣꯛꯂꯒ ꯑꯉꯥꯡ ꯄꯣꯛꯔꯒ ꯁꯤ ꯁꯤꯔꯒ ꯄꯣꯛꯑꯦ ꯍꯥꯏꯕ꯭ꯔꯥ ꯀꯩꯅꯣ ꯃꯥꯗꯤ ꯍꯥꯏꯕꯅꯦ꯫
ꯑꯣ ꯑꯗꯨ ꯃꯥꯒꯤ ꯅꯨꯄꯥꯗꯣ ꯑꯩꯈꯣꯏ ꯖꯥꯇꯤꯔꯣ ꯅꯠꯇꯦꯀꯣ ꯑꯣ ꯀꯥꯏ ꯅꯥꯈ꯭ꯔꯕꯤ ꯁꯤꯕꯤ ꯀꯩ ꯅꯥꯕ꯭ꯔꯥ ꯅꯠꯇ꯭ꯔꯒ ꯀꯃꯥꯡ ꯀꯔꯤ ꯀꯥꯏ ꯅꯥꯕ꯭ꯔꯥ ꯀꯣ ꯃꯕꯥꯅꯤꯗꯣ
ꯁꯤꯕ ꯅꯠ ꯇꯦꯍꯦ ꯁꯤꯕ ꯅꯠꯇꯦ ꯁꯤꯕ ꯅꯠꯇꯦ
ꯑꯣ ꯑꯗꯨꯗꯤ ꯎꯝ ꯃꯥꯒꯤ ꯅꯨꯄꯥꯗꯣꯀꯣ ꯑꯩꯈꯣꯏ ꯖꯥꯇꯤ ꯅꯠꯇꯦꯀꯣ
ꯎꯝ
ꯑꯣ
ꯅꯣꯏꯒ ꯇꯤꯅꯗꯦ
ꯑ
ꯃꯣꯏꯗꯤ ꯑꯥꯗ ꯐꯦꯃꯤꯂꯤꯒꯨꯝꯅ ꯂꯩꯌꯦꯅ ꯀꯩꯅꯣ ꯃꯣꯏꯒꯤ ꯏꯚꯦꯟ ꯈ꯭ꯔꯤꯁꯃꯥꯁꯀꯤꯔ ꯕꯤꯗꯤꯑꯣ ꯊꯥꯒꯠꯂꯦꯅ ꯅꯨꯗ ꯐꯦꯃꯤꯂꯤꯒꯨꯝꯅ ꯃꯕꯥꯅꯤ ꯑꯗꯨꯒ ꯑꯥ ꯅꯣꯏ ꯑꯩꯈꯣꯏꯈꯨꯟ ꯅꯨꯄꯤ ꯅꯣꯏꯒꯨꯝꯕ ꯅꯨꯄꯤꯗꯨ
ꯑꯈꯣꯏ ꯑꯈꯣꯏ ꯌꯨꯝ ꯃꯈꯥꯗ ꯂꯩꯕꯗꯨꯔꯣ?
ꯑ ꯑꯗꯨ ꯍꯣꯏ ꯑꯗꯨ ꯃꯣꯏꯒꯤ ꯎꯝ ꯔꯤꯂꯦꯇꯤꯚ ꯍꯥꯏꯗꯔꯦꯅꯦ ꯃꯣꯏ ꯒ꯭ꯔꯨꯞ ꯑꯃꯗ ꯐꯝꯔꯒ ꯀꯣ
ꯑꯥ
ꯃꯥꯒꯤ ꯃꯣ ꯅꯨꯄꯤ ꯑꯃ ꯁꯨ ꯂꯩꯅ ꯑꯥꯗ ꯂꯩꯅ ꯑꯗꯨ ꯒ꯭ꯔꯨꯞ ꯇꯧꯔꯒ ꯆꯥꯛ ꯆꯥꯕꯁꯨ ꯂꯩꯅ ꯑꯦ
ꯏꯃꯨꯡꯅꯤ ꯍꯥꯏꯅ ꯈꯟꯕ ꯑꯣꯏꯔꯕꯅꯤꯅ ꯑꯗꯨꯗꯤ ꯑꯗꯨꯅꯤ ꯑꯗꯨꯒꯤ ꯅꯍꯥꯟ ꯀꯅꯥ ꯑꯩꯈꯣꯏ ꯏꯌꯥꯝꯕ ꯗꯗꯥꯅ ꯑꯃ ꯑꯗꯨꯒꯤ ꯋꯥꯔꯤ ꯑꯃ ꯂꯤꯔꯛꯑꯦꯕ꯫
ꯀꯅꯥ ꯑꯗꯨꯒꯤ ꯃꯅꯥꯎꯅꯨꯄꯥ ꯑꯃ ꯂꯩ ꯌꯥꯝ ꯁꯪꯕꯗꯣ ꯁꯤꯗ ꯃꯁꯛ ꯌꯥꯝ ꯊꯤꯔꯒ ꯑꯃ ꯂꯩꯑꯦꯅ ꯃꯅꯥꯎ ꯅꯨꯨꯄꯥ꯫
ꯑ
ꯋꯥꯡꯔꯒ ꯑꯃ ꯂꯩꯕꯗꯣ
ꯎꯝ
ꯑꯗꯨ ꯅꯨꯄꯥꯥ ꯈꯣꯏ ꯈꯨꯟꯗ ꯂꯥꯛꯄꯗꯣ ꯆꯠꯀꯦꯅ ꯇꯧꯕ ꯀꯥꯟ ꯑꯗꯨꯒꯤ ꯃꯥꯒꯤ ꯑꯩꯈꯣꯏ ꯅꯨꯡꯁꯤꯅꯕ ꯅꯨꯄꯤꯗꯣ
ꯑꯣ
ꯑꯗꯨꯅ ꯑꯁ ꯑꯩꯈꯣꯏ ꯌꯨꯝꯗ ꯀꯨꯝꯃꯣ ꯍꯥꯏꯅ ꯍꯥꯏꯌꯦ ꯍꯥꯏꯌꯦ ꯑꯗꯣ ꯀꯩꯅꯣ ꯁꯨ ꯑꯧ ꯃꯅꯥꯎꯅꯨꯄꯥꯕꯣ
ꯑ ꯃꯅꯥꯎꯄꯥꯎ ꯋꯥꯡꯕꯗꯣ
ꯑꯥꯎ ꯑꯗꯨꯅ ꯄꯥꯕꯀꯣ
ꯎꯝ
ꯃꯥꯒꯤ ꯅꯨꯡꯁꯤꯕꯤꯅ ꯃꯣꯏ ꯄꯔꯋꯥꯟꯗ ꯀꯩꯅꯣ ꯆꯒꯦꯅ ꯄꯔꯋꯥꯟꯗ ꯊꯣꯛꯄ ꯀꯥꯟꯗ ꯑꯩꯈꯣꯏ ꯌꯨꯝꯗ ꯂꯥꯛꯑꯣ ꯍꯥꯏꯅ ꯀꯧꯋꯦ ꯍꯥꯏꯌꯦ ꯫
ꯑꯣ ꯑꯣ
ꯑꯗꯨꯒ ꯑꯥ ꯁꯨꯒꯔꯀꯦꯟ ꯍꯥꯏꯕ꯭ꯔꯥ ꯀꯩꯅꯣꯝꯃꯗꯤ ꯄꯤꯌꯦ ꯍꯥꯏꯌꯦ ꯆꯥꯎ ꯂꯝꯕꯤꯗ ꯍꯥꯏꯅ꯫
ꯑꯣ
ꯑꯩꯈꯣꯏ ꯌꯨꯝ ꯍꯥꯏꯕꯗ ꯌꯥꯝ ꯅꯛꯅ ꯍꯥꯏꯕꯗꯣ
ꯑꯣ
ꯗꯨꯅꯤꯗ ꯃꯣꯏꯗꯤ ꯃꯃꯥ ꯃꯄꯥꯁꯨ ꯂꯣꯏꯅ ꯈꯪꯕꯅꯤꯅꯦ ꯅꯍꯥꯟ ꯗꯨ ꯅꯨꯄꯤꯅ ꯈ꯭ꯔꯤꯁꯃꯥꯁ ꯂꯥꯛꯄꯗ ꯃꯥꯒꯤ ꯅꯦꯝꯕꯣꯛ ꯍꯥꯏꯕ ꯇꯥꯔꯦꯅꯦ ꯀꯣ꯫
ꯑꯦ ꯍꯣꯏ꯫
ꯑꯗꯨꯒꯤꯁꯨ ꯐꯅꯦꯛ ꯑꯗꯨꯒꯤꯁꯨ ꯐꯤ ꯍꯥꯏꯌꯦ꯫ ꯐꯤ ꯍꯥꯏꯕ꯭ꯔꯥ ꯐꯅꯦꯛ ꯍꯥꯏꯕ꯭ꯔꯥ ꯑꯃ ꯂꯩꯔꯒ ꯄꯨꯔꯛꯑꯦ ꯍꯥꯏꯌꯦꯗꯥꯏꯅ ꯍꯥꯏꯅ꯫
ꯂꯩꯔꯦꯍꯦ ꯑꯗꯨꯗꯤ꯫
ꯃꯣꯏꯅ ꯑꯃꯨꯛ ꯆꯠꯄꯗ ꯑꯦꯔꯄꯣꯔꯠꯇ ꯊꯤꯟꯕꯗꯨ꯫
ꯎꯝ꯫
ꯑꯦꯔꯄꯣꯠꯅ ꯑꯦꯔꯄꯣꯠꯇ ꯊꯤꯟꯕꯁꯨ ꯃꯃꯥ ꯈꯣꯏ ꯑꯗꯨ ꯃꯃꯥꯈꯣꯏ ꯌꯥꯎꯔꯒ ꯊꯤꯜꯂꯦ ꯍꯥꯏꯌꯦꯕ꯫
ꯑꯌꯥ ꯃꯃꯥ ꯍꯥꯏꯗꯤ ꯁꯤ ꯅꯨꯄꯥꯥꯒꯤ ꯃꯃꯥꯗꯣ꯫
ꯑ꯫
ꯑꯁ ꯂꯩꯔꯦꯍꯦ ꯅꯨꯄꯥ ꯆꯠꯄ꯭ꯔ ꯅꯠꯇ꯭ꯔꯒ ꯅꯨꯄꯤ ꯉꯥꯛꯇ ꯆꯠꯄ ꯀꯥꯟꯗꯔ ꯑꯌꯥ ꯑꯗꯨꯗꯤ ꯃꯣꯏꯒꯤꯗꯤ ꯂꯣꯏꯔꯦꯍꯦ ꯑꯗꯨ ꯂꯨꯍꯣꯡꯈ꯭ꯔꯕ ꯌꯥꯔꯦꯅ꯫
ꯑꯗꯨꯅꯦ ꯂꯨꯍꯣꯡꯈ꯭ꯔꯅꯤꯗ ꯑꯗꯨꯝ ꯑꯥꯗ ꯂꯩꯃꯤꯟꯅꯔꯝꯅꯤꯅ꯫ ꯑꯗꯨ ꯑꯝ ꯑꯗꯨꯒꯤ꯫ ꯑꯥꯏ ꯑꯩꯈꯣꯏꯅꯗ ꯑ-ꯑꯝ ꯏꯕꯣꯛ ꯂꯩꯕꯗꯣ ꯃꯣꯏꯒꯤ ꯀ-ꯔꯤꯂꯦ ꯇꯤꯚ ꯑꯃ ꯑꯥ ꯃꯈꯥꯗ ꯂꯩꯕꯗꯣ꯫
ꯍꯥꯏꯗꯤ ꯅꯣꯏ ꯄꯥꯔꯠ ꯋꯥꯟꯗ꯭ꯔ꯫
ꯄꯥꯔꯠ ꯇꯨꯗ ꯄꯥꯔꯠ ꯇꯨꯗ ꯑꯩꯈꯣꯏ ꯈꯨ-ꯑꯥ ꯀꯩꯅꯣꯒꯤ ꯏꯕꯣꯛ ꯑꯃ ꯂꯩꯌꯦꯅ꯫ ꯃꯆꯥꯅꯨꯨꯄꯥ ꯗ-ꯎꯝ ꯀꯣꯛ ꯇꯥꯡꯕꯗꯣ ꯇꯛꯀ꯭ꯂꯨ ꯇꯧꯕꯗꯣ꯫
ꯑ ꯍꯣꯏ ꯍꯣꯏ ꯈꯪꯉꯦ꯫
ꯑꯗꯨꯒꯤ꯫ ꯑꯗꯨ ꯎꯝ-ꯑꯥ ꯅꯨꯄꯤꯅ꯫ ꯃ-ꯃꯃꯥꯗꯨꯅ ꯑꯉ-ꯑ ꯑꯃ ꯂꯩ ꯀꯩ-ꯀꯩꯅꯣ ꯅꯨꯄꯤꯕꯨ꯫ ꯑꯦꯔꯄꯣꯔꯠꯇ ꯊꯤꯜꯂꯤꯉꯥꯏ꯫
ꯎꯝ꯫
ꯊꯤꯟꯕ ꯆꯠꯄꯗ ꯆꯠꯂꯒ ꯑꯃꯨꯛ ꯍꯜꯂꯛꯄꯗꯅꯦ꯫
ꯑꯣ꯫
ꯍꯥꯂꯛꯄꯗ ꯑꯗꯨꯝ ꯑ ꯍꯁꯤ ꯈꯣꯏꯒꯤ ꯍꯅꯨꯕꯤꯅ꯫ ꯑꯩꯈꯣꯏꯒꯤ ꯍꯅꯨꯕꯤꯅ ꯎꯝ ꯀꯣꯜ ꯇꯧꯔꯛꯑꯦ ꯍꯥꯏꯕ꯭ꯔꯥ ꯋꯥꯔꯤ ꯁꯥꯏ ꯍꯥꯏꯌꯦ꯫
ꯑꯣ꯫
ꯀꯔꯤ ꯀꯔꯤ ꯇꯧꯔꯤꯕ꯭ꯔꯥ ꯀꯗꯥꯏ ꯀꯔꯤ ꯇꯧꯔꯤꯕ꯭ꯔꯥ ꯀꯗꯥꯏ ꯆꯠꯂꯤꯕ꯭ꯔꯥ ꯍꯥꯏꯔꯒ ꯑꯗꯨꯒꯤ ꯃꯃꯥꯅ꯫
ꯎꯝ꯫
ꯑ ꯃꯥꯕꯨ ꯑ ꯃꯥ ꯅꯨꯄꯤꯒꯤ ꯃꯤꯡ ꯍꯥꯏꯔꯒ ꯀꯣ꯫
ꯑ ꯑ꯫
ꯃꯥ ꯆꯠꯄꯒꯤ ꯃꯥꯕꯨ ꯑꯦꯔꯄꯣꯔꯠꯇ ꯊꯤꯜꯂꯒ ꯍꯜꯂꯛꯑꯦ ꯍꯥꯏꯅ ꯍꯥꯏꯌꯦ ꯍꯥꯏꯕ꯫ ꯑꯗꯨꯗ ꯑꯁꯤ ꯕꯕꯣꯛ ꯑꯩꯈꯣ-ꯑꯩꯈꯣꯏ ꯏꯕꯣꯛꯅ꯫
ꯑꯥ꯫
ꯍꯩꯃꯥ ꯃꯣꯏꯕꯨ ꯂꯨꯍꯣꯡꯈ꯭ꯔꯕ꯭ꯔꯥ ꯍꯥꯏꯅ ꯍꯥꯏ
ꯑ ꯑꯣ꯫
ꯑꯗꯨꯝ ꯃꯥꯅꯁꯨ ꯅꯛꯅ ꯍꯥꯏꯕꯤꯀꯣ ꯃꯥꯁꯨ ꯏꯕꯣꯛꯁꯨ ꯉꯛꯈ꯭ꯔꯦꯕ ꯏꯃꯥ ꯃꯣꯏꯕꯨ ꯂꯨꯍꯣꯡꯈ꯭ꯔꯕ꯭ꯔꯥ ꯍꯥꯏꯔꯒ ꯍꯥꯏ ꯂꯨꯍꯣꯡꯕꯗꯤ ꯂꯨꯍꯣꯡ ꯃꯥꯗꯤ ꯂꯨꯍꯣꯡꯕ ꯅꯠ ꯂꯨꯍꯣꯡꯕ ꯅꯠꯇꯦ ꯑꯗꯨꯝ ꯊꯤꯟꯕ ꯆꯠꯄꯅꯦ ꯍꯥꯏꯅ ꯍꯥꯏꯌꯦꯕ꯫ ꯍꯣꯂꯤꯗꯦꯅꯤ ꯑꯗꯣ ꯂꯣꯏ ꯈꯡꯉꯝꯃꯅꯤꯗ ꯃꯣꯏꯗꯤꯒꯣ
ꯏꯁ ꯃꯣꯏꯁꯨ ꯑꯗꯨꯝ ꯀꯩꯅꯣ ꯄꯩꯁꯥꯒꯨꯝꯕ ꯑꯗꯨꯝ ꯃꯇꯦꯡ ꯄꯥꯡꯕꯤ ꯃꯣꯏꯁꯨ ꯀꯩꯅꯣ ꯇꯧꯕ ꯌꯥꯗꯕꯒꯤ ꯑꯣꯏꯔꯝꯅꯤꯗ ꯑꯥ ꯅꯠꯇ꯭ꯔꯗꯤ ꯃꯣꯏꯁꯨ
ꯗꯨꯗꯤ ꯑꯗꯨꯗꯤ ꯅꯨꯄꯥ ꯈꯣꯏꯗꯤ ꯄꯩꯁꯥꯗꯣ ꯇꯥꯟꯕꯗꯣ ꯈꯔ ꯅꯨꯄꯤꯒꯨꯝꯅ
ꯍꯣꯏ ꯑꯗꯨꯅꯦ ꯑꯗꯨꯅꯦ ꯑꯗꯨꯅꯦ ꯑꯗꯨꯒꯤꯗꯃꯛ ꯃꯥꯁꯨ ꯅꯨꯡꯁꯤ ꯅꯨꯡꯁꯤꯔꯝꯅꯤꯗ ꯑꯍꯥꯟꯕꯗꯗꯤꯀꯣ ꯃꯣꯏ ꯃꯃꯥ ꯄꯥꯍꯣꯏꯅꯁꯨ ꯑꯗꯨꯃꯥꯏꯅ ꯇꯧꯕꯤꯔꯤ ꯑꯗꯨꯃꯥꯏꯅ ꯇꯧꯗꯔ꯭ꯗꯤ ꯄꯥꯝ ꯄꯥꯝꯕꯤꯔꯣꯏꯕ ꯅꯠ ꯇ꯭ꯔꯣ ꯃꯥꯗꯤ ꯂꯨꯍꯣꯡꯈ꯭ꯔꯕꯅꯦ ꯍꯥꯏꯅ ꯑꯗꯨꯝ ꯍꯥꯏꯒꯅꯤꯕ
ꯗꯨꯅꯦ
ꯅꯣꯛꯅꯦꯍꯦ ꯎꯝ ꯄꯩꯁꯥꯅꯕꯨ ꯍꯥꯏꯔꯗꯤꯀꯣ ꯃꯤꯁꯤꯡꯁꯦ
ꯗꯨꯝ ꯃꯣꯏꯁꯨ ꯗꯨꯝ ꯌꯥꯝ ꯀ꯭ꯂꯣꯁ ꯑꯣꯏꯅ ꯂꯩꯈ꯭ꯔꯕꯒꯤ ꯀꯔꯤ ꯀꯔꯤ ꯍꯥꯏꯔꯁꯨ ꯎꯝ ꯊꯥꯗꯣꯛꯄ ꯊꯥꯗꯣꯛꯅ ꯊꯥꯗꯣꯛꯅꯔꯔꯣꯏ ꯍꯥꯏꯅ ꯈꯪꯕꯒꯤ ꯗꯨꯝ ꯃꯣꯏꯁ ꯑꯗꯨꯝ ꯍꯧꯖꯤꯛꯇꯤ ꯁꯞꯄꯣꯔꯠ ꯇꯧꯈ꯭ꯔꯕ ꯃꯜꯂꯦ ꯑꯗꯨꯝ ꯂꯣꯏ ꯈꯪꯕꯅꯤꯅ ꯑꯗꯨꯁꯨ ꯑꯩꯈꯣꯏ ꯑꯗꯨꯕꯨ ꯑꯗꯨꯝ ꯆꯠꯃꯤꯟꯅꯕ ꯀꯔꯤ ꯀꯔꯤ ꯑꯗꯨꯝ ꯂꯣꯏ
ꯍꯣꯏ ꯌꯦꯡꯁꯤꯟꯁꯨ ꯌꯦꯡꯁꯤꯟꯕꯤꯔꯕꯅꯤꯗ ꯎꯝ ꯍꯣꯏ꯫
ꯑꯗꯨꯒꯤ ꯑꯗꯨꯝ ꯃꯣꯏ ꯑꯁꯤ ꯅꯨꯄꯤꯗꯤ ꯈꯣꯏꯗꯤ ꯑꯥꯗ ꯂꯩꯕꯗꯨ ꯈꯔ ꯑꯦꯁ ꯑꯦꯛꯁꯄꯤꯔꯤꯌꯦꯟꯁ ꯂꯩꯈ꯭ꯔꯕꯅꯤꯅꯀꯣ ꯈꯪꯈ꯭ꯔꯕꯅꯤꯅ ꯈꯔ ꯑ ꯑꯥꯒꯤ ꯆꯠꯅꯕꯤꯗꯣ ꯈꯪꯈ꯭ꯔꯦꯕ ꯃꯣꯏꯗꯤ ꯑꯁꯤ ꯑꯗꯨ ꯑꯗꯥ ꯍꯥꯏꯕꯗꯤ ꯁꯤ ꯁꯤꯅꯤ ꯍꯥꯏꯕꯗꯨ ꯃꯣꯏꯗꯤ ꯈꯪꯈ꯭ꯔꯦꯕ ꯑꯗꯒꯤ ꯃꯣꯏꯕꯨꯁꯨ ꯑꯉꯥꯡꯁꯤꯡꯕꯨꯁꯨ ꯃꯥꯒꯤ ꯃꯆꯟꯁꯤꯡꯕꯨꯁꯨ ꯌꯦꯡꯁꯤꯟꯕꯤꯔꯅꯤꯕ ꯐꯨꯗꯕꯤꯗ ꯎꯝ ꯑꯗꯨ ꯃꯣꯏꯅ ꯑꯗꯨꯝ ꯇꯧꯗꯧꯔꯒ ꯍꯨꯖꯤꯛꯗꯤ ꯀꯔꯤꯁꯨ ꯈꯟꯗ꯭ꯔꯦꯕ ꯃꯣꯏ
ꯎꯝ ꯎꯝ ꯑꯗꯨꯒꯤ ꯑꯣꯏꯔꯝꯅꯤ
ꯅꯪꯕꯨ ꯉꯥꯏꯕ꯭ꯔꯥ ꯑꯉꯥꯡ ꯃꯆꯥꯅ
ꯍꯣꯏꯗ ꯑꯩꯅ ꯑꯩꯅ ꯀꯩꯅꯣ ꯇꯧꯔꯒ ꯆꯠꯂꯤ ꯂꯝꯕꯤꯗ ꯆꯠꯊꯣꯛ ꯆꯠꯁꯤꯟ ꯆꯠꯊꯣꯛ ꯆꯠꯁꯤꯟ ꯇꯧꯔꯒ ꯆꯠꯂꯤꯗ
ꯒꯦꯠ ꯃꯥꯄꯟꯗꯔꯣ ꯅꯠꯇ꯭ꯔꯒ ꯒꯦꯠ ꯃꯅꯨꯡꯗꯔꯣ
ꯑꯧ ꯒꯦꯠ ꯃꯄꯥꯟꯗꯅꯤꯗ ꯂꯝꯕꯤꯗ ꯁꯨꯔꯣ ꯁꯨꯔꯣꯛꯗꯅꯤꯗ ꯏꯅꯥꯎꯅꯨꯄꯤꯁꯨ ꯇꯟꯕꯒꯤ ꯃꯥꯜꯂꯦ ꯏꯕ ꯏꯕꯅꯤ ꯏꯪꯉꯣꯟꯅ ꯇꯅꯥꯔꯛꯑꯦ
ꯆꯥꯛ ꯆꯥ ꯆꯥꯛ ꯆꯥꯕ ꯀꯧꯕ ꯂꯥꯛꯔꯒ ꯏꯕꯥꯅꯤꯡ ꯃꯇꯨꯡ ꯏꯟꯈ꯭ꯔꯦ
ꯑꯣ ꯏꯅꯥꯎꯕꯤꯒꯤꯁꯨ ꯇꯧꯕꯤꯌꯣ ꯑꯁ ꯍꯧꯖꯤꯛꯇꯤ ꯌꯥꯔꯦ
ꯍꯣꯏꯅꯦ ꯑꯃꯨꯛ ꯈꯟꯗ꯭ꯔꯦꯕ ꯃꯥꯁꯨ ꯃꯥꯗꯤ ꯇꯧꯔ ꯍꯤꯟꯗꯤ ꯍꯩꯔꯗꯤ ꯗꯨꯝ ꯃꯣꯔꯦꯟ ꯅꯨꯡꯊꯤꯟ ꯆꯨꯞꯄ ꯁꯣꯜꯂꯁꯨ ꯌꯥꯕꯅꯤꯀꯣ
ꯍꯣꯏ ꯊꯕꯛ ꯂꯩꯗꯕꯅꯤꯅꯀꯣ ꯑꯗꯨ ꯅꯪꯒꯤ ꯅꯪꯒꯤ ꯃꯔꯛ ꯑꯗꯨꯝ ꯆꯥꯔꯣꯅ ꯑꯗꯨꯅꯤ ꯑꯗꯨ ꯑꯐꯥꯎꯕ ꯂꯝꯕꯤꯗ ꯑꯗꯨꯝ ꯀꯥꯜꯂꯒ ꯆꯥꯕ ꯌꯥꯏꯅ ꯅꯪ ꯆꯤꯟ ꯅꯪ ꯆꯤꯜꯂꯁꯨ
ꯑꯩꯁꯨ ꯍꯣꯏ ꯌꯥꯝ ꯆꯤꯟꯖꯗꯦ ꯈꯣꯟꯗꯦꯗ ꯑꯗꯩ ꯉꯁꯤ ꯇꯧꯋꯦ ꯍꯥꯏꯕ ꯂꯩ ꯈꯪꯗꯦ ꯑꯗꯨꯕꯨ ꯑꯗꯨꯝ ꯆꯤꯟ ꯁꯪꯗ꯭ꯔꯒ ꯂꯩꯕꯗꯨ ꯁꯪꯗꯕꯗꯨ
ꯍꯣꯏꯗ ꯑꯁꯤ ꯋꯥꯔꯤ ꯁꯥꯕ ꯍꯧꯈ꯭ꯔꯗꯤ ꯊꯕꯛ ꯇꯧꯕꯁꯤ ꯑꯗꯨꯝ ꯑꯃ ꯑꯃ ꯑꯃꯨꯛ ꯇꯧꯒꯤ ꯑꯃ ꯑꯃꯨꯛ ꯇꯧꯒꯤꯅ ꯊꯝꯕꯗꯣ ꯂꯩꯌꯦꯕꯀꯣ
ꯎꯝ
ꯗꯨꯒꯤ
ꯃꯥꯒꯤ ꯃꯥꯒꯤ ꯐꯨꯔꯤꯠ ꯃꯥꯒꯤ ꯐꯨꯔꯤꯠꯒ ꯂꯣꯡꯄꯦꯟꯒ ꯁꯨꯠꯒꯤꯗꯣ ꯄꯨꯔꯗꯒꯤ ꯉꯁꯥꯏ ꯑꯩꯈꯣꯏꯈꯣꯏ ꯅꯨꯄꯤ ꯑꯃꯅ ꯆꯠꯂꯒ ꯄꯨꯔꯛꯄ ꯑꯗꯨꯗꯤ ꯏꯕꯥꯅꯤ ꯑꯃ ꯑꯃ ꯂꯧꯕꯅꯦꯕ ꯑꯗꯨ ꯃꯥꯒꯤ ꯑꯦꯗ꯭ꯔꯦꯁ ꯑꯅꯧꯕ ꯍꯥꯞꯔꯒ ꯆꯤꯡꯒ ꯊꯝꯗ꯭ꯔꯦ ꯍꯥꯏꯅ ꯍꯧꯁꯤ
ꯍꯥꯏꯗꯤ ꯂꯣꯡꯄꯦꯟ ꯑꯁꯥꯡꯕꯔꯣ ꯅꯠꯇ꯭ꯔꯒ ꯑꯇꯦꯟꯕ ꯆꯠꯂꯨꯔꯣ
ꯑꯁꯥꯡꯕꯗꯣ ꯐꯨꯜꯅꯦ
ꯑꯣ
ꯑꯗꯨ ꯏꯕꯥꯅꯤ ꯑꯃ ꯑꯃ ꯂꯧꯋꯦꯕ
ꯑꯣ
ꯃꯥꯒꯤ ꯑꯃ ꯂꯩꯕꯤꯌꯦ ꯑꯩꯒꯤꯁꯨ ꯑꯃ ꯂꯩꯌꯦ ꯍꯥꯏꯔꯥ ꯂꯩꯕ ꯑꯗꯨ ꯃꯥꯗꯤ ꯃꯥꯒꯤ ꯍꯥꯏꯕ ꯍꯧꯈ꯭ꯔꯦ ꯏꯔꯨꯔꯨꯒꯦ ꯍꯥꯏꯕ꯭ꯔꯥ
ꯑꯣ
ꯀꯔꯤ
ꯗꯐꯥꯏꯌꯦꯅꯦ ꯑꯩꯈꯣꯏꯗꯤ ꯐꯤ ꯐꯤ ꯐꯤꯔꯣꯟ ꯑꯅꯧꯕ ꯂꯩꯗꯕ ꯀꯨꯏꯈ꯭ꯔꯦ
ꯑꯗꯨ ꯅꯣꯏꯗꯤ ꯑꯗꯣꯝꯗꯗꯤ ꯁꯦꯀꯦꯟꯍꯦꯟꯁꯨ ꯌꯥꯝ ꯍꯣꯡꯉꯦꯅ ꯁꯦꯀꯦꯟ ꯂꯩꯕ ꯌꯥꯏꯅ
ꯍꯣꯡꯉꯦ ꯑꯗꯨ ꯀꯔꯤꯁꯤꯔꯥ
ꯁꯤꯗꯗꯤ ꯀꯔꯤꯅꯨꯅꯦꯍꯦ ꯁꯦꯠꯅꯤꯡꯉꯥꯏ ꯂꯩꯔꯗꯤ ꯌꯥꯔꯦ ꯍꯨꯔꯦꯟꯗꯤ ꯀꯔꯦꯖꯤꯗꯣ ꯗꯨꯁꯨ ꯗ꯭ꯔꯦꯁꯗꯤ ꯀ꯭ꯔꯤꯁꯨ ꯅꯠꯇꯦ ꯁꯦꯠꯅꯤꯡꯉꯥꯏ ꯂꯩꯔꯗꯤ ꯌꯥꯔꯦ
ꯑꯩꯅ ꯊꯕꯛ ꯆꯠꯄꯗ ꯂꯣꯡꯄꯦꯟ ꯃꯔꯤꯅꯤ ꯊꯥ ꯑꯅꯤ ꯍꯦꯟꯈ꯭ꯔꯦ ꯍꯧꯖꯤꯛꯇꯤ ꯂꯣꯡꯄꯦꯟ ꯃꯔꯤꯅꯤ ꯑꯗꯨꯝ ꯑꯃ ꯆꯠꯂꯒ ꯃꯊꯪ ꯑꯃꯨꯛ ꯑꯃ ꯁꯦꯠꯄ ꯑꯗꯨꯃꯥꯏꯅ ꯇꯧꯕꯗꯣ ꯑꯍꯨꯝꯅꯤꯗ ꯑꯃꯗꯤ ꯁꯦꯠ ꯄꯥ ꯅꯨꯡꯉꯥꯏꯇꯕꯒꯤ ꯑꯩꯁꯦ ꯄꯥꯡ ꯄꯥꯛ ꯁꯦꯠꯇꯦꯕ
ꯎꯝ ꯑꯩꯈꯣꯏꯒꯤꯗꯤ ꯗ꯭ꯔꯦꯁ ꯃꯄꯥꯟ ꯊꯣꯛꯅꯤꯡꯉꯥꯏ ꯂꯩꯇꯦ ꯌꯨꯝꯗꯁꯨ ꯍꯟꯅꯤꯡꯉꯥꯏ ꯂꯩ ꯈꯟꯗꯦ ꯁꯦꯀꯦꯟꯒꯤ ꯀꯤꯁꯤꯗꯤ ꯐ꯭ꯔꯥꯛ ꯐ꯭ꯔꯥꯛꯇꯤ ꯇꯥꯕꯖꯥꯠꯅꯦ
ꯌꯨꯝ ꯍꯣꯏ ꯑꯗꯨꯅꯦ ꯃꯄꯥꯟ ꯍꯥꯞ ꯍꯥꯞꯔꯒ ꯆꯠꯊꯣꯛꯀꯦꯁꯨ ꯀꯌꯥ ꯐꯖꯗꯕ ꯀꯣ ꯃꯅꯨꯡꯗ ꯍꯥꯞꯀꯦꯁꯨ ꯈꯤꯇꯪ ꯐꯖꯕ ꯀꯩꯅꯣ ꯍꯥꯞꯄ ꯄꯥꯝꯃꯨꯕ
ꯌꯦꯟꯒꯤꯗꯤ ꯑꯗꯨꯃꯥꯏꯟ ꯇꯧꯋꯦ ꯁꯦꯀꯦꯟꯗꯤꯒꯤꯗꯤ ꯑꯗꯨꯝ ꯍꯣꯏ ꯑꯩ ꯑꯩꯈꯣꯏꯅ ꯍꯣꯝꯋꯥꯔꯛ ꯑꯣꯏꯁꯦ ꯍꯥꯏꯅ ꯑ ꯌꯥꯝ ꯍꯣꯡꯕꯗꯨ ꯍꯣꯡꯕꯗꯨ ꯂꯣꯏꯔꯗꯤ ꯐꯩ ꯑꯗꯨ ꯌꯥꯝ ꯍꯣꯡꯕꯁꯨ ꯅꯠꯇꯕ ꯇꯥꯡꯕꯁꯨ ꯅꯠꯇꯕ ꯐꯥꯔꯁ ꯄꯤꯛ ꯑꯣꯏꯔꯗꯤ ꯑꯃꯨꯛ ꯃꯄꯥꯟ ꯇꯧꯕꯁꯨ ꯌꯥꯏꯗꯅ ꯑꯗꯨ ꯐꯥꯔꯁ ꯄꯤꯛ ꯅꯠꯇꯕꯗꯤ ꯐꯥꯔꯁ ꯄꯤꯛ ꯗꯨꯗꯤ ꯑꯩꯈꯣꯏꯁꯨ ꯕꯦꯜ ꯍꯥꯡꯉꯝꯗꯅ ꯑꯩꯈꯣꯏꯗꯤ ꯑꯃꯨꯛ ꯐꯥꯔꯁ ꯆꯨꯁ ꯇꯧꯕ ꯈꯟꯕ ꯍꯩꯗꯕꯗꯤꯅꯀꯣ ꯑꯣꯏꯊꯣꯛꯇꯦ ꯑꯩꯈꯣꯏꯒꯤꯗꯤ ꯑꯩꯈꯣꯏꯒꯤꯗꯃꯛꯇꯗꯤ ꯃꯌꯥꯝ ꯂꯩꯒꯅꯤ ꯑꯗꯨꯝ ꯑꯗꯨꯗꯤ ꯄꯥꯝꯂꯩ ꯂꯩꯔꯁꯨ ꯁꯦꯀꯦꯟꯗꯤ ꯄꯪꯪꯂꯩ ꯂꯩꯔꯁꯨ ꯑꯃꯔꯛ ꯑꯅꯤꯔꯛ ꯑꯗꯨꯝ ꯍꯟꯗ ꯅꯠꯇꯅꯥ ꯂꯩꯕ ꯑꯁꯤ ꯑꯗꯨꯃꯥꯏꯅ ꯍꯥꯞꯁꯦ ꯍꯥꯏꯅ ꯂꯩꯕꯝꯗꯅ ꯈꯟꯕ ꯉꯥꯛꯇꯅꯦ꯫
ꯁꯦꯀꯦꯟ ꯍꯦꯟ ꯂꯧꯕꯗ ꯑꯗꯨ ꯑꯗꯨꯃꯥꯏꯅ ꯇꯧꯕ ꯌꯥꯋꯦꯕꯀꯣ꯫ ꯑꯗꯣ ꯑꯩ ꯉꯔꯥꯡ ꯀꯣꯂꯦꯖꯀꯤ ꯀꯩꯅꯣ ꯇꯧꯒꯦꯅ ꯉꯔꯥꯡ, ꯑꯌꯥꯝꯕꯒ ꯏꯕꯥꯟꯅꯤ ꯑꯥꯎꯠꯁꯇ ꯐꯨꯔꯤꯒ ꯐꯥꯅꯦꯛ ꯂꯧꯕꯗꯣ,
ꯎꯝ
ꯐꯨꯔꯤꯠ ꯑꯅꯤ ꯂꯧꯋꯦꯕ ꯐꯨꯔꯤꯠ ꯑꯅꯤ ꯂꯧꯕꯗꯣ ꯑꯁꯦꯡꯕꯗꯤ ꯑꯃꯗ ꯆꯥꯝꯃꯔꯤ ꯆꯥꯝꯃꯉꯥ ꯆꯥꯝꯃꯉꯥ ꯆꯥꯇ꯭ꯔꯨꯛ ꯑꯗꯨꯝ ꯄꯤꯒꯅꯤꯗ꯫